ꯀꯅꯥ
ꯏꯁ ꯐꯣꯟ ꯇꯧꯔꯒ ꯀꯅꯥꯅꯣꯗꯤ ꯀꯔꯤ
ꯇꯧꯔꯛꯏꯖꯦ ꯀꯅꯥꯅꯣ ꯍꯥꯏꯕꯅꯦ
ꯅꯪ ꯁꯤ ꯀꯥꯏ ꯂꯩꯗꯨ
ꯌꯨꯝꯗꯥ ꯂꯩꯌꯦ ꯌꯨꯝꯗꯥ
ꯀꯩ ꯏꯟꯖꯥꯡ ꯆꯥꯔꯕ ꯏꯁ ꯅꯣꯏ ꯍꯩꯔꯣꯛꯇ ꯉꯔꯥꯡ ꯔꯣꯅꯥꯜꯗꯣꯒꯤ ꯐꯦꯟꯅ ꯈꯦꯔꯛꯇ ꯐꯣꯂꯥ ꯇꯧꯑꯦ ꯍꯥꯏꯌꯦ ꯍꯥꯥ
ꯇꯥꯗ꯭ꯔꯣ
ꯕꯅꯦ ꯇꯧꯋꯦ ꯍꯥꯏꯕꯅꯦ
ꯄ꯭ꯔꯣꯇꯨꯒꯜ ꯃꯈꯥ ꯂꯩꯀꯥꯏꯔꯣ ꯍꯩꯔꯣꯛꯁꯦ ꯑꯍ ꯍ
ꯍꯪꯕꯤꯔꯨꯔꯣ
ꯅꯉꯣꯟꯗ ꯍꯪꯉꯤꯁꯤꯗꯤ ꯀꯩꯅꯣ
ꯑꯥꯗ ꯍꯪꯉꯨꯔꯣ ꯈꯣꯏꯇꯤ ꯈꯪꯇꯔꯦ
ꯑꯥ ꯍꯥ ꯍꯥ
ꯆꯥꯛ ꯆꯥꯔꯕꯣ
ꯆꯥꯔꯦ
ꯀꯔꯤ ꯏꯟꯖꯥꯡ ꯆꯥꯔꯒꯦ
ꯀꯩꯅꯣ ꯆꯥꯌꯦ ꯎꯝ ꯑꯣ ꯏꯔꯣꯝꯕꯅꯦ ꯁꯣꯏꯕꯨꯝ ꯏꯔꯣꯝꯕ ꯁꯣꯏꯕꯨꯝꯅꯦ ꯌꯦꯟꯗꯦꯝꯅꯦ ꯃꯣꯔꯣꯛ ꯑꯇꯦꯛꯄꯅꯦ ꯃꯣꯔꯣꯛ ꯎ ꯃꯣꯔꯣꯛꯅꯦ ꯑꯂꯨꯅꯦ ꯉꯥꯔꯤꯅꯦ ꯏꯔꯣꯜꯂꯦ ꯑꯍ ꯍ ꯑꯗꯨ ꯒ ꯀꯥꯡꯉꯧꯗꯅꯥ ꯀꯥꯡꯉꯧꯗꯅꯅꯦ
ꯑꯥꯝ
ꯀꯥꯔꯣꯠ ꯑꯈꯥꯕꯅꯦ ꯈꯥꯃꯦꯟꯅꯦ ꯃꯣꯔꯣꯛꯅꯦ ꯍꯋꯥꯏꯅꯦ ꯀꯥꯡꯉꯧ ꯉꯧꯔꯦ ꯆꯝꯐꯨꯠ ꯐꯨꯠ ꯂꯦ ꯆꯝꯐꯨꯠꯇꯅꯥ ꯇꯣꯔꯕꯣꯠꯅꯦ ꯈꯣꯡꯗ꯭ꯔꯨꯝꯅꯦ ꯗꯁꯀꯨꯁꯅꯦ ꯕꯤꯠꯔꯨꯠꯅꯦ ꯅꯩꯗ꯭ꯔꯣ ꯑꯈꯣꯏꯗꯤ
ꯅꯩꯌꯦ ꯅꯣꯏ ꯅꯨꯡꯉꯥꯏ ꯅꯨꯡꯉꯥꯏ ꯂꯩꯔꯦꯅꯦ
ꯏꯅꯥꯎꯄꯤꯅ ꯀꯔꯥꯏꯗꯩ ꯅꯨꯡꯉꯥꯏꯕꯅꯣ ꯍꯥ ꯏꯅꯥꯎꯄꯤꯅ ꯀꯩꯅꯣ ꯄꯤꯔꯛꯑꯦ ꯈꯦꯆ꯭ꯔꯤ ꯄꯤꯔꯛꯑꯦ ꯑꯗꯨ ꯆꯥꯏ
ꯈꯦꯆꯤ ꯃꯇꯝ ꯌꯧꯔꯛꯑꯦ ꯍꯥꯏꯗꯅ ꯈꯦꯆꯤ ꯆꯥꯟꯅꯔꯛꯑꯅꯤꯕꯨ
ꯎꯝ
ꯅꯣꯏ ꯑꯃꯨꯛ ꯍꯣꯡꯗꯣꯛꯄꯩ ꯀꯥ ꯍꯣꯡꯗꯣꯛꯄꯩ ꯍꯥꯏꯗꯣ ꯍꯣꯡꯗꯣꯛꯄ꯭ꯔꯣ ꯍꯣꯡꯗꯣꯛꯄꯩ ꯀꯔꯤ ꯄ꯭ꯔꯣꯁꯦꯁ ꯂꯩꯒꯦ
ꯏꯕꯥꯅꯤꯔꯣ
ꯎꯝ
ꯂꯩꯇꯦꯗꯥ ꯀꯩꯝꯇ ꯍꯥꯏꯅꯗꯦ
ꯅꯧꯅ ꯃ ꯁꯦꯅꯤꯌꯥꯔ ꯑꯃꯅ ꯍꯥꯏꯖꯤ
ꯀꯔꯝꯕꯅ ꯍꯥꯏꯒꯦ
ꯑꯃ ꯆꯠꯈ꯭ꯔꯀꯥꯟꯗ ꯍꯣꯡꯒꯅꯤ ꯀꯥꯏꯅ ꯍꯥꯏꯕꯗꯣ
ꯋꯥꯠ ꯂꯤꯗ ꯑꯗꯨꯗꯤ
ꯎꯝ
ꯑꯣ
ꯀꯔꯝ ꯀꯔꯝ ꯂꯦꯜꯂꯤꯒꯦ
ꯑꯗꯨꯝ ꯐꯣꯟ ꯅꯨꯡ ꯈꯔ ꯌꯦꯡꯉꯒ ꯂꯥꯏꯔꯤꯛꯇꯤ ꯄꯥꯗ꯭ꯔꯦ ꯑꯗꯨꯝ ꯂꯩꯔꯤ
ꯑꯥꯁ ꯑ
ꯍꯥꯥ
ꯎꯝ
ꯀꯩꯗꯧꯗꯣꯏꯅꯣ ꯈꯪꯗ꯭ꯔꯦ ꯇꯧꯔꯤꯁꯦ
ꯎꯝ
ꯆꯠꯄ ꯅꯨꯡꯉꯥꯏꯗꯧ ꯂꯝ ꯑꯝꯇ ꯍꯥꯏꯔꯛꯎꯅꯦ
ꯑꯅꯛꯄꯗ ꯌꯥꯝ ꯀꯟꯅ ꯂꯥꯞꯇꯕꯤꯗ
ꯊꯥꯏꯂꯦꯟ
ꯖꯨꯜꯂꯥꯏꯁꯦ
ꯀꯔꯤꯅꯣ ꯅꯪ ꯀꯔꯥꯏ ꯆꯠꯇꯣꯏꯅꯣ
ꯀꯣꯏꯕ ꯆꯠꯅꯤꯡꯉꯦ
ꯄꯩꯁꯥ ꯌꯥꯝ ꯄꯥꯏꯕꯩ ꯋꯥꯔꯣ
ꯄꯥꯏꯗꯤꯌꯦ ꯆꯠꯀꯦꯅ ꯋꯥꯈꯜꯗ ꯈꯟꯕꯗꯤ ꯌꯥꯏꯗꯅꯀꯣ
ꯍꯝ ꯅꯪꯁꯤ ꯆꯠ
ꯀꯩꯗꯧꯕ
ꯀꯩꯗꯧ ꯆꯠꯇꯧ
ꯆꯠꯅꯤꯡꯉꯤꯅꯦ ꯆꯠꯅꯤꯡꯗ꯭ꯔꯣ ꯑꯅꯛꯄꯗ ꯍꯤꯃꯥꯆꯜ ꯄ꯭ꯔꯗꯦꯁꯁꯤ ꯃꯅꯥꯂꯤꯁꯤ ꯆꯠꯅꯕ ꯃꯥꯂꯤ ꯖꯨꯂꯥꯏꯁꯤ ꯑꯩꯗꯤ ꯎꯟ ꯇꯥꯕ
ꯎꯝ
ꯏꯁꯄꯦꯇꯤ ꯕꯤꯂꯦꯖ ꯍꯤꯃꯥꯆꯜ ꯄ꯭ꯔꯗꯦꯁ ꯌꯥꯝ ꯁꯤ ꯖꯨꯂꯥꯏꯗ ꯌꯥꯝ ꯐꯖꯩ ꯍꯥꯏꯔꯤ
ꯅꯪ ꯆꯠꯀꯦ ꯍꯥꯏꯔꯣ
ꯌꯦꯡꯅꯤꯡꯕ ꯑꯁ ꯃꯦꯒꯥꯥꯂꯌꯥꯗꯤ ꯐꯖꯒꯅꯦꯕꯀꯣ ꯑꯗꯨꯗꯣ
ꯀꯩꯅꯣ ꯇꯧꯔꯒꯗꯕ ꯃꯣꯏ ꯍꯧꯖꯤꯛ ꯏꯁꯤꯡ ꯆꯥꯎꯋꯦ ꯈꯣꯠꯂꯦꯅ ꯉꯍꯥꯟ ꯑꯃꯨꯛ ꯚꯤꯗꯤꯑꯣ ꯑꯝ ꯎꯏ ꯑꯗꯨꯒ ꯍꯥꯏꯗꯤ ꯃꯣꯏ ꯋꯥꯇꯔꯐꯣꯜꯒꯨꯝꯕꯗꯣ ꯍꯧꯖꯤꯛꯇꯤ ꯌꯥꯝ ꯐꯖ ꯐꯖꯩ ꯍꯥꯌꯦꯕ ꯃꯦꯒꯥꯂꯌꯥ
ꯎꯝ
ꯆꯠꯅꯤꯡꯗ꯭ꯔꯣ
ꯆꯠꯅꯤꯡꯗꯦ
ꯆꯠꯅꯤꯡꯉꯤ ꯆꯠꯁꯤ ꯀꯩꯅꯣ ꯂꯗꯥꯒ ꯀꯨꯝꯕꯅꯗꯤ ꯄꯥꯝꯃꯤ ꯈꯪꯗꯦꯗ ꯒꯥꯔꯤ ꯃꯆꯥ ꯑꯃ ꯊꯧꯔ ꯆꯠꯈ꯭ꯔꯗꯤ ꯅꯨꯡꯉꯥꯏꯅꯤ ꯃꯣꯏ ꯂꯗꯥꯛ ꯂꯝꯕꯤꯗꯨꯗ
ꯑꯥ ꯕꯥꯏꯛ ꯀꯨꯝꯕ
ꯍꯣꯏ ꯑꯗꯨꯒꯨꯝꯕꯒ ꯆꯠꯂꯗꯤ ꯅꯨꯡꯉꯥꯏꯗꯧꯕꯩ ꯋꯥꯅꯤ ꯑꯗꯨꯒ ꯆꯨꯝꯅ ꯀꯣꯏꯕꯒꯤ ꯑꯣꯏꯅꯗꯤ
ꯎꯝ
ꯗ꯭ꯔꯦꯁꯀ ꯈꯔ ꯅꯥꯟꯅ ꯁꯦꯠꯂꯒ ꯃꯣꯏꯒꯤ ꯃꯦꯘꯥꯂꯌꯥꯒꯤ ꯒꯣꯋꯇꯤ ꯔꯤꯕꯔ ꯍꯥꯏꯕ꯭ꯔꯣ
ꯗꯥꯎꯀꯤ ꯗꯥꯎ
ꯇꯧ ꯔꯤꯕꯔ ꯍꯥꯏꯕ꯭ꯔꯣ ꯑꯗꯨꯗ ꯐꯣꯇꯣꯒ ꯅꯝꯃꯗꯤ ꯐꯖꯅꯤꯌꯦ
ꯈꯪꯗꯦ
ꯄꯔꯤꯁ ꯑꯝꯇ ꯆꯠꯅꯤꯡꯗꯦ
ꯆꯠꯂꯂꯣꯏꯔꯦ ꯀꯩꯅꯣ ꯚꯏ
ꯑꯗꯨꯅꯦ ꯑꯗꯨꯅꯦ ꯖꯥꯠ ꯖꯥꯠ ꯌꯥꯝ ꯆꯠꯂꯦ ꯑꯩ ꯋꯥꯇꯔꯐꯣꯜꯒꯨꯝꯕꯃ ꯌꯥꯝ ꯆꯠꯅꯤꯡꯕ ꯍꯧꯖꯤꯛꯀꯥꯟꯁꯦ
ꯑꯗꯨꯅꯦ ꯑꯩꯅ ꯁꯤꯂꯣꯡ ꯆꯠꯅꯤꯡꯉꯤꯁꯦ ꯃꯦꯘꯂꯌꯥ ꯈꯥꯔ ꯏꯪ ꯋꯥꯇꯔꯐꯣꯜ ꯏꯁꯤꯡꯗ ꯆꯠꯅꯤꯡꯕ ꯁꯥꯕꯅꯤꯅꯅꯦ
ꯈꯪꯗꯦ ꯍꯧꯖꯤꯛ ꯑꯩ ꯋꯥꯈꯜ ꯆꯔꯥꯡꯅꯔꯤ
ꯀꯔꯤꯒꯤ
ꯈꯪꯗꯦ ꯑꯗꯨꯁꯨ
ꯀꯩꯒꯤ ꯆꯔꯥꯡꯅꯔꯤꯅꯣ
ꯈꯪꯗꯤꯌꯦ ꯃꯈꯤ
ꯋꯥꯈꯜ ꯑꯃ ꯏꯅꯨꯡ ꯅꯨꯡꯉꯥꯏꯇ꯭ꯔꯕ꯭ꯔꯣ ꯍꯥꯏꯔꯤꯁꯤꯕꯨ ꯒ꯭ꯌꯥꯟ ꯌꯥꯝꯅ ꯑꯃ ꯇꯗ꯭ꯔꯕ꯭ꯔꯣ
ꯅꯪ ꯀꯩ ꯏꯟꯁꯥꯡ ꯆꯥꯔꯒꯦ
ꯏꯔꯣꯟꯕ ꯆꯥꯏ
ꯎꯝ
ꯇꯦꯟꯁꯟ ꯌꯥꯝ ꯂꯩꯕꯁꯦ ꯂꯩꯗꯤ ꯂꯩꯔꯁꯨ ꯌꯥꯝ ꯇꯟꯈꯠꯂꯛꯄꯗꯣ ꯏꯊꯟꯇ ꯀꯔꯤꯒꯤꯅꯣ ꯑꯈꯣꯏ ꯀꯅꯗ ꯍꯥꯏꯗꯤ ꯋꯥꯈꯟꯁꯦ ꯇꯕ꯭ꯔꯣ
ꯄꯠ ꯄꯠ ꯇꯠꯂꯦ
ꯇꯔꯥꯕꯣ
ꯇꯥꯔꯦ
ꯋꯥꯈꯟꯁꯦ ꯌꯥꯝ ꯁꯥꯟꯇꯤꯗ ꯂꯩꯅꯤꯡꯉꯦꯕ ꯇꯦꯟꯁꯟꯕꯨꯗꯤ ꯌꯥꯝ ꯂꯩꯕ
ꯀꯩꯃꯇ ꯈꯟꯗꯕꯤꯗ
ꯏꯁꯇ꯭ꯔꯦꯁ ꯌꯥꯝ ꯂꯩꯌꯦꯕ ꯑꯁꯦꯡꯕꯒꯤ ꯋꯥꯈꯜꯁ ꯍꯧꯖꯤꯛꯀꯥꯟꯁꯦ ꯀꯩꯅꯣꯝꯃ ꯍꯥꯏꯗꯤ ꯈꯜꯂꯣꯏ ꯍꯥꯏꯔꯁꯨ
ꯑꯩꯒꯤ ꯋꯦꯠꯇꯣ ꯐꯤꯐꯇꯤ ꯁꯚꯦꯟ ꯑꯗꯩ ꯁꯨꯛꯇ ꯇꯥꯗ꯭ꯔꯦ ꯒ꯭ꯌꯥꯟ ꯇꯥꯗ꯭ꯔꯦ ꯑꯗꯨꯕꯨꯗꯤ ꯀꯩꯅꯣꯁꯨ ꯑꯣꯏꯕꯩꯅꯦ ꯐꯖꯅꯁꯨ ꯂꯩꯇꯕꯩꯅꯦ ꯀꯩꯅꯣꯁꯤꯅ ꯃꯌꯥꯝ ꯀꯩꯅꯣꯝꯇ ꯍꯥꯏꯖꯒꯦ ꯑꯣꯖꯥꯁꯤꯡꯁꯨ ꯕꯨꯛ ꯔꯤꯚꯤꯌꯨ ꯍꯣꯝ ꯑꯦꯁꯥꯏꯟꯃꯦꯟꯒꯤ ꯑꯩꯒꯤꯗꯤ ꯕꯨꯛ ꯔꯤꯚꯤꯌꯨ ꯑꯥ ꯊꯤꯡꯁ ꯐꯣꯜ ꯑꯄꯥꯔꯠ ꯇꯥꯏꯕꯪꯗꯣ ꯇꯧꯔꯒꯦ ꯈꯜꯂꯦ ꯑꯩꯒꯤꯕꯨꯛꯔꯤꯕꯤ ꯑꯦꯁꯥꯏꯟꯃꯦꯟꯗ ꯍꯤꯖꯟ ꯍꯤꯔꯥꯎꯒ ꯇꯨꯇꯦꯡꯂꯣꯟꯒ ꯑꯣꯏꯅ
ꯑꯦꯁꯥꯏꯟꯃꯦꯟꯗꯗꯤ ꯍꯦꯅꯍꯟ ꯈꯣꯠꯄ ꯃꯥꯏ ꯃꯥꯏ ꯇꯣꯉꯥꯜꯂꯝꯒꯅꯤ ꯂꯥꯏꯔꯤꯛ ꯑꯃꯃꯝ ꯑꯣꯏꯔꯝꯃꯣꯏ ꯀꯩꯒꯤꯅꯣ ꯃꯣꯏꯅ ꯍꯥꯏꯗꯤ ꯆꯞ ꯃꯥꯟꯅꯕ ꯂꯥꯏꯔꯤꯛꯇ ꯑꯣꯏꯔꯁꯨ ꯃꯥꯒꯤ ꯀꯣꯏꯁꯟꯗꯨ ꯇꯣꯉꯥꯜꯂꯗꯤ ꯇꯣꯡꯉꯥꯟꯗꯣꯏꯅꯦꯕ
ꯈꯪꯗꯦ ꯑꯈꯣꯏꯗꯤ ꯃꯤꯅ ꯇꯧꯅꯗꯦ ꯂꯥꯏꯔꯤꯛ ꯑꯃ ꯑꯗꯨꯗ ꯀꯔꯤꯝꯇ ꯑꯩꯒꯤ ꯔꯤꯁꯔꯁꯀꯁꯨ ꯃꯔꯤ ꯂꯩꯅꯗꯧ ꯅꯠꯇꯕꯅꯤꯅ ꯑꯔꯩꯕ ꯂꯥꯏꯔꯤꯛ ꯑꯃ ꯇꯧꯁꯤꯟꯒ꯭ꯔ ꯂꯣꯏꯔꯦ ꯃꯤꯅ ꯈꯪꯅꯗꯕ
ꯃꯥꯅꯦ ꯊꯤꯡꯁ ꯐꯣꯜ ꯑꯄꯥꯠ ꯍꯥꯏꯗꯣ ꯍꯥꯏꯗꯤ ꯃꯥꯅ ꯑꯗꯨꯗ ꯃꯥꯒꯤ ꯀꯩꯅꯣ ꯃ ꯑꯣꯏꯕꯒꯤ ꯋꯥꯅꯤ ꯑꯦꯁꯥꯏꯟꯃꯦꯟ ꯃꯥꯏ ꯇꯣꯄꯤꯛ
ꯇꯧꯗꯧꯔꯕꯕ ꯃꯣꯏꯅ ꯑꯁꯤ ꯊꯥꯒꯠꯅꯔꯛꯏꯁꯦ
ꯕꯨꯛ ꯔꯤꯚꯤꯌꯨꯗꯤ ꯍꯣꯏꯅꯦ ꯍꯥꯏꯗꯤ ꯈꯟꯗꯣꯛꯑ ꯊꯝꯃꯣ ꯈꯣꯠꯂꯣ ꯍꯌꯦꯡ ꯐꯠ ꯂꯥꯎ ꯍꯩꯖꯤꯜꯂꯛꯄꯗ ꯐꯔꯛ ꯇꯥꯅꯤ ꯉꯜ ꯂꯤꯉꯩꯗ ꯌꯦꯡꯍꯧꯔꯣ ꯁꯤꯅꯤꯗꯅꯥ
ꯗꯨꯒꯤꯅꯦꯕ ꯃꯣꯏꯅ
ꯇꯧꯔꯁꯅꯨ ꯃꯣꯏ ꯊꯣꯛꯄꯁꯦ ꯑꯈꯣꯏꯒꯤ ꯄꯨꯟꯁꯤꯁꯦ
ꯂꯥꯏꯔꯤꯛ ꯄꯣꯛ ꯈꯟꯗ꯭ꯔꯤ ꯑꯈꯣꯏꯗꯤ ꯀꯔꯤ ꯇꯧꯗꯣꯏꯅꯣꯕꯣ ꯈꯪꯗ꯭ꯔꯤ
ꯃꯣꯏꯁꯤ ꯌꯥꯝ ꯉꯥꯏ ꯉꯝꯂꯣꯏꯗ ꯐꯔꯦꯗ ꯈꯟꯖꯔꯁꯅꯨ ꯀꯩꯗꯧꯔꯒꯦ ꯐꯠꯇꯅ ꯈꯜꯂꯨꯕꯩ ꯃꯊꯧ ꯇꯥꯗꯦ ꯁꯤꯗ
ꯉꯟꯅ ꯇꯧꯔꯤꯁꯤ ꯐꯗꯤ ꯐꯔꯤꯅꯦ ꯃꯣꯏ ꯑꯗꯣꯝꯗ
ꯎꯝ
ꯑꯈꯣꯏꯅ ꯀꯣꯛꯁꯦ ꯆꯔꯥꯡꯅ ꯂꯩꯔꯦ ꯑꯗꯨꯅꯅꯦ ꯀꯣꯛꯁꯦ ꯌꯥꯗ꯭ꯔꯦ ꯍꯥ ꯍꯥ ꯍꯥ ꯍꯣꯁꯇꯦꯟꯖꯦ ꯑꯃ ꯗꯤ ꯂꯩꯅꯤꯡꯕꯅꯤ
ꯁꯅꯥꯊꯣꯏꯅ ꯀꯩ ꯍꯥꯏꯔꯛꯀꯦ
ꯎꯝ
ꯀꯩ ꯍꯥꯏꯔꯛꯀꯦ ꯑꯦ
ꯒ꯭ꯌꯥꯟ ꯑꯃ ꯇꯥꯗ꯭ꯔꯤꯗ ꯍꯥꯏꯗꯤ ꯍꯥꯏꯒꯤꯕꯅꯦ ꯄꯥꯎ ꯀꯩꯅꯣ ꯇꯧꯗꯦ
ꯆꯥꯗꯣꯡ ꯆꯠꯅꯤꯡꯉꯦ
ꯆꯥꯗꯣꯡ ꯆꯠꯂꯨ ꯍꯧꯖꯤꯛꯄꯨ ꯆꯥꯗꯣꯡ ꯆꯪꯕ ꯌꯥꯔꯕꯅꯦ
ꯌꯥꯏꯌꯦꯕ
ꯌꯥꯏꯌꯦ
ꯎꯝ
ꯑꯩ ꯆꯥꯗꯣꯡꯖꯦ ꯑꯝꯇ ꯆꯠꯇ꯭ꯔꯤꯌꯦ ꯆꯠꯈ꯭ꯔꯕꯣ ꯅꯪ ꯃꯃꯥꯡꯗ ꯒꯦꯜꯖꯥꯡꯗꯣ ꯅꯨꯡꯗꯤ ꯅꯨꯡꯉꯥꯏꯒꯤꯕꯅꯤꯉꯣ
ꯑꯁ ꯅꯪꯅ ꯍꯦꯔꯣ ꯑꯣꯏꯔꯤꯀꯥꯟꯗ ꯅꯩꯔꯨꯕꯗꯣ
ꯍꯣꯏꯍꯦ ꯑꯁ ꯈꯨꯅꯨꯡꯉꯥꯏ ꯑꯝꯅꯤ ꯅꯨꯡꯖꯨ ꯅꯨꯡꯉꯥꯏꯕꯗꯣ
ꯅꯨꯡꯗꯤ ꯅꯨꯡꯁꯤꯅ
ꯍꯣꯏ ꯍꯣꯏ ꯍꯣꯏ ꯅꯪ ꯇꯧꯗꯣꯏ ꯇꯧꯔꯣ ꯑꯃꯨꯛ ꯄꯥꯎ ꯐꯥꯎꯅꯔꯁꯦ
ꯍꯣꯏ
ꯎꯝ